ꯑꯣ ꯀꯔꯤ ꯍꯥꯏꯕ ꯍꯧꯖꯤꯛꯀꯤꯗꯣ
ꯑꯩ ꯍꯥꯏꯃꯤꯗꯣ
ꯎꯝ
ꯅꯣꯡ ꯁꯥꯕꯒꯤ ꯎꯝ ꯅꯣꯡꯗꯤ ꯆꯨꯒꯅꯦꯕꯚ ꯌꯥꯝ ꯁꯥꯕꯒꯤꯀꯣ
ꯎꯝ
ꯁꯥꯕꯗ ꯅꯣꯡꯗꯣ ꯌꯥꯝ ꯁꯥꯄꯌꯦ ꯑꯗꯨꯝ ꯅꯣꯡꯗꯤ ꯆꯨꯕꯅꯦꯕ
ꯆꯨꯒꯅꯤ ꯌꯥꯝ ꯁꯥꯔꯗꯤ ꯍꯦꯛꯇ ꯆꯨ ꯅꯣꯡ ꯃꯪꯕ꯭ꯔꯥ ꯅꯣꯡ ꯃꯪꯉꯝꯅꯤꯀꯣ
ꯑꯩꯈꯣꯏꯁꯨ ꯍꯧꯖꯤꯛ ꯈꯔ ꯃꯨꯛ ꯅꯣꯡꯃꯡꯈ꯭ꯔ ꯍꯣꯏ
ꯁꯤꯗꯗꯤ ꯆꯨꯦꯋꯦ ꯁꯥꯏꯌꯦ ꯅꯣꯡ ꯆꯨꯔꯁꯨ ꯁꯥꯏꯌꯦ ꯁꯤꯗꯗꯤ ꯅꯣꯡꯃꯪꯉꯁꯨ ꯁꯥꯏ ꯆꯨꯔꯁꯨ ꯁꯥꯏ
ꯀꯥꯕꯂꯤ ꯌꯥ ꯁꯥꯦꯕꯖꯤ
ꯑꯗꯣ ꯕꯁ ꯑꯗꯨ ꯑꯣꯏꯔꯁꯨꯣ ꯎꯝꯝ ꯐꯔꯤ ꯍꯥꯏꯁꯤꯔꯥ ꯅꯣꯡꯁꯨ ꯑꯃꯨꯛ ꯅꯣꯡ ꯃꯥꯡꯈ꯭ꯔꯦꯕ
ꯎꯝ
ꯎꯝ ꯑꯗꯨ ꯑꯣꯏꯔꯤꯅꯦꯕ ꯍꯥꯏ ꯍꯥꯏꯕꯗꯣ
ꯅꯪ ꯍꯥꯏꯕ ꯆꯣ
ꯆꯨꯝꯃꯤ ꯀꯣ
ꯆꯨꯝꯃꯦ ꯆꯨꯝꯃꯦ ꯇꯝꯈꯦ
ꯑ
ꯅꯪꯁꯦ ꯗꯥꯜ ꯉꯥꯛ ꯆꯥꯔꯒ ꯂꯩꯔꯕꯣꯕ
ꯎꯝ
ꯀꯩꯒꯤꯅꯣ ꯌꯦꯟꯁꯥꯡ ꯅꯥ ꯌꯦꯟꯁꯥꯡ ꯅꯥꯄꯤ ꯐꯪꯗ꯭ꯔꯕꯣ
ꯐꯪꯉꯦ ꯐꯪꯉꯁꯨ ꯃꯇꯝ ꯃꯥꯗ ꯑꯗꯨꯝ ꯑꯗꯨꯝ ꯆꯥꯏꯌꯦ
ꯑꯩꯗꯤ ꯗꯥꯜꯁꯦ ꯇꯥꯅꯤꯡꯗꯦ
ꯎꯝ
ꯗꯥꯒꯨꯝꯕꯁꯦ ꯄꯥꯝꯕ ꯑꯣꯏꯗꯤ
ꯎꯝ
ꯑꯩꯈꯣꯏ ꯍꯣꯁꯇꯦꯜꯗꯁꯨ ꯄꯥꯛꯄꯤꯔꯦ
ꯑ
ꯌꯦꯔꯝꯃꯅꯤ ꯑꯩꯗꯤ ꯑꯗꯨꯝ ꯍꯥꯞꯄꯅꯤ
ꯀꯩꯅꯣꯒꯨꯝꯕꯗꯤꯕ ꯃꯅꯥ ꯃꯁꯤꯡ ꯁꯤꯁꯤꯡꯒꯣꯕꯗꯤ ꯆ ꯁꯤꯁꯤꯡꯖꯨꯁꯦ ꯑꯩ ꯈ꯭ꯋꯥꯏꯗꯩ ꯄꯥꯝꯃꯦ ꯑꯗꯨꯁꯨ
ꯁꯤꯡꯖꯨ ꯍꯥꯏ ꯍꯖꯁꯨ ꯍꯥꯏ ꯍꯥꯏꯗꯤ
ꯄꯥꯃꯗꯦ
ꯁꯤꯡꯖꯨꯗꯤ ꯑꯩ ꯁꯤꯡꯖꯨꯁꯨ ꯑꯩ ꯁꯤꯡꯖꯨꯗꯣ ꯑꯩꯁꯨ ꯄꯥꯝꯃꯦ ꯍꯥꯏꯕꯅꯤ
ꯀꯩꯁꯨ ꯄꯥꯟ ꯃꯤꯃꯤꯗꯒꯤ ꯃꯪꯒꯜꯒꯤꯅ ꯍꯦꯟꯅ ꯆꯥꯅꯤꯡ
ꯍꯣꯏ
ꯁꯤ ꯀꯩꯅꯣ ꯇꯧꯕꯗꯣ ꯂꯐꯣꯏꯒꯤ ꯂꯐꯣꯏꯒꯤ ꯕꯣꯗꯤꯅ ꯇꯧꯕꯗ ꯏꯁꯇꯦꯝ ꯂꯐꯣꯏꯒꯤ
ꯍꯣꯏ ꯍꯣꯏ ꯍꯣꯏ
ꯑꯗꯨꯗꯣ ꯆꯥꯅꯤꯡꯉꯦ
ꯑꯗꯨ ꯊ ꯀ ꯌꯥꯝ ꯍꯥꯎ
ꯎꯝ
ꯑꯗꯣ
ꯈꯨꯠꯁꯥ ꯑꯃꯅꯦ
ꯝ ꯍꯥꯎ ꯄꯅꯦ ꯍꯥꯏꯗ ꯊꯝ ꯄꯅꯤ
ꯌꯥꯝ ꯆꯥꯒꯅꯤꯗ ꯁꯤꯡꯖꯨꯗ ꯌꯥꯝ ꯆꯥꯅꯤ ꯑꯗꯨꯔ ꯑꯣꯏꯅꯅ ꯁꯤꯒꯤ ꯑꯁꯤꯗ ꯂꯥꯛꯏꯕ ꯁꯤꯡꯖꯨ ꯁꯤꯡꯕꯤꯀꯣ
ꯎꯝ
ꯀꯣꯕꯤ ꯈꯛꯅꯕ ꯊꯝꯕ
ꯑꯗꯨꯅꯦ ꯍꯥꯎꯇꯦ ꯍꯧꯖꯤꯛꯀꯥꯟꯒꯤ ꯁꯤꯡꯖꯨꯗꯤ ꯃꯤꯃꯤ ꯈꯔ ꯍꯥꯞꯄ ꯍꯥꯞꯀꯅꯤ ꯀꯣꯕꯤ ꯈꯔ ꯍꯥꯞꯀꯅꯤ ꯑꯗꯨ ꯍꯥꯎꯁꯨ ꯍꯥꯎꯗꯦ ꯊꯥꯏꯅꯒꯤꯅ ꯍꯦꯟꯅ ꯍꯥꯎꯋꯦ ꯂꯣꯏꯅ ꯂꯣꯏ ꯁꯨꯔꯒ ꯍꯥꯞꯄꯒꯦꯀꯣ
ꯍꯣꯏ ꯃꯔꯣꯏ ꯃꯔꯥꯡ ꯂꯣꯏꯅ ꯁꯨꯔꯒ ꯍꯥꯞꯄꯤꯌꯀꯣ ꯌꯥꯝ ꯍꯥꯎꯋꯥꯦ
ꯑ ꯍꯧꯖꯤꯛ ꯃꯇꯝꯒꯤꯗꯤ ꯑꯥꯎꯁꯦ ꯃꯣꯏꯗꯤ ꯑꯌꯥꯝꯕ ꯃꯤꯃꯤꯒ ꯀꯔꯒ ꯃꯤꯃꯤ ꯁꯤꯡꯖꯨꯕ ꯍꯥꯏꯔꯒ ꯃꯔꯣꯏ ꯈꯔ ꯆꯥꯏꯁꯤꯜꯂꯒ
ꯍꯣꯏ ꯍꯣꯏ
ꯀꯩ ꯍꯥꯎꯗꯅ ꯑꯗꯨ ꯍꯥꯎ ꯇꯗꯤ ꯀꯔꯤ ꯇꯧꯔꯝꯕ꯭ꯔꯣ ꯅꯪꯁꯦ ꯉꯁꯥꯏꯗꯒꯤ ꯑꯌꯨꯛꯇꯇꯩꯒꯤ ꯀꯩꯗꯧꯒꯦꯅꯪ
ꯑꯩ ꯉꯁꯥꯏꯒꯤ ꯑꯌꯒꯤ ꯊꯕꯛ ꯊꯕꯛ ꯈꯔ ꯇꯥꯎꯕꯅꯦ
ꯀꯔꯤ ꯊꯕꯥꯛ
ꯌꯨꯝ ꯃꯅꯥꯛꯇꯛꯀ ꯑꯗꯨꯝ ꯇꯧꯔꯒ ꯂꯣꯏꯔꯒ ꯑꯗꯨꯝ ꯑꯩ ꯑꯃꯨꯛ ꯑ ꯌꯨꯝ ꯃꯅꯥꯛꯇ ꯑꯗꯨꯝ ꯃꯄꯥꯟꯗ ꯊꯣꯛꯒꯦ ꯑ ꯌꯨꯝꯗꯤ ꯃꯦꯟ ꯔꯣꯗꯅꯥꯥꯛꯛꯇꯅꯦꯕꯀꯣ
ꯎꯝ
ꯂꯥꯏꯚꯅꯦ ꯂꯥꯏꯚꯗꯣ ꯑꯗꯨꯝ ꯑꯗꯨꯝ ꯀꯔꯤ ꯄꯣꯠ ꯈꯔ ꯉꯥꯏꯕꯀꯣ
ꯀꯥꯔꯤ ꯐꯣꯠ
ꯑꯗꯣ ꯃꯨꯛ ꯑ ꯀ꯭ꯔꯤ ꯈꯥꯏꯁꯔꯥ ꯃ ꯀꯔꯤ ꯑꯗꯨꯝ ꯈꯔ ꯃꯐꯝ ꯑꯃꯗ ꯆꯃꯝ ꯐꯝꯃꯗ ꯐꯝꯒꯦ ꯍꯥꯏꯔꯒ ꯑꯃꯨꯛ ꯆꯠꯊꯣꯛꯄ ꯀꯣ ꯇꯥꯕ꯭ꯔꯥ
ꯑꯣ ꯑꯣ
ꯄꯨꯔ ꯃꯐꯝ ꯑꯐꯝꯗ ꯆꯠꯊꯣꯛꯀꯦ ꯍꯥꯏꯔꯒ ꯈꯠꯅꯒ ꯑꯗꯨꯝ ꯆꯠꯊꯣꯛꯀꯅꯤ
ꯎꯝ
ꯅꯥꯟ ꯀꯩꯗꯧꯔꯤꯅꯣ ꯍꯧꯖꯤꯛ
ꯑꯁ ꯃꯁꯥꯏꯗꯒꯤ ꯀꯩꯅꯣ ꯇꯧꯔ ꯂꯩꯕ꯭ꯔ ꯍꯧꯖꯤꯛ ꯍꯧꯖꯤꯛ ꯊꯝꯕꯅꯤꯅ ꯉꯁꯥꯏꯁꯦ ꯊꯕꯛ ꯌꯥꯝ ꯆꯤꯟꯖꯕ ꯂꯣꯏꯖꯦꯍꯦ ꯋꯥꯠꯂꯤꯌꯦꯦ ꯑꯩꯅ ꯁꯤꯗ ꯐꯝꯕꯩꯅꯦ
ꯑꯣ
ꯏꯃꯥꯟꯅꯕꯤꯒꯤ ꯑꯣꯏꯗꯤ ꯄꯥꯎꯍꯧꯔꯤꯕꯅꯤꯅ ꯊꯕꯛꯇꯣ
ꯍꯥ
ꯏꯃꯥꯟꯅꯕꯤ ꯈꯣꯏꯗꯤ ꯊꯕꯛ ꯇꯧꯋꯦꯕ ꯑꯩꯅ ꯉꯍꯥꯛ
ꯁ ꯆꯠꯇꯦ ꯍꯥꯏꯗꯤ
ꯊꯕꯛꯇꯣ ꯉꯁꯥꯏꯗꯩ ꯇꯧꯋꯦꯕꯀꯣ ꯏꯗꯥꯛ ꯀꯩꯒꯥ ꯑꯀꯩ ꯑꯃ ꯑꯃ ꯑꯗꯨꯝ ꯇꯧꯔ ꯂꯩ ꯑꯗꯣ ꯁꯤ ꯂꯣꯏꯔꯒ
ꯇꯥꯕ꯭ꯔꯥ
ꯍꯣꯏ ꯍꯥꯏ ꯇꯥꯏꯌꯦ ꯇꯥꯏꯌꯦ ꯍꯣꯏ ꯇꯥꯗ꯭ꯔꯕꯣ ꯑꯩꯅ ꯍꯥꯏꯕꯁꯦ
ꯇꯥꯏꯀꯣ
ꯑꯥ
ꯑꯣ ꯑꯣꯖꯥꯅ ꯇꯥꯃ꯭ꯔꯥ ꯍꯥꯏꯕꯅꯤꯅ ꯑꯣꯖꯥ ꯇꯥꯕ꯭ꯔꯥ ꯍꯥꯏꯅꯤꯂ
ꯇꯥꯏ ꯑꯣ ꯇꯥꯏ ꯇꯥꯏꯌꯦ
ꯍꯣꯏ ꯌꯨꯝꯗ ꯂꯥꯏꯔꯒ ꯍꯧꯖꯤꯛ ꯍꯧꯖꯤꯛ ꯌꯨꯝꯗ ꯂꯥꯏꯔꯒ ꯉꯗꯤ ꯊꯕꯛ ꯇꯧꯔꯔꯣꯏꯀꯣ ꯑꯗꯨꯝ ꯑꯣ ꯌꯦꯡꯕ ꯌꯦꯡꯒꯦ ꯍꯥꯏꯔꯒ ꯉꯥꯏꯕꯅꯤꯀꯣ ꯍꯧꯖꯤꯛꯇꯤ
ꯍꯧꯖꯤꯛꯁꯦ ꯑꯩ ꯊꯕꯛ ꯃꯐꯝꯗ ꯂꯩꯌꯦ ꯁꯤ
ꯊꯨ ꯃꯐꯝ ꯑꯣ ꯅꯪꯁꯨ ꯊꯨꯕꯥ ꯃꯐꯝꯅ ꯂꯥꯛꯏꯕ꯭ꯔꯥ ꯊꯧꯕꯥ ꯃꯐꯝꯗ ꯂꯩꯕ꯭ꯔꯥ
ꯑ ꯑꯁꯤ ꯂꯣꯏꯔꯒ ꯀ꯭ꯂꯥꯁ ꯀ꯭ꯂꯥꯁ ꯆꯠꯂꯅꯤ ꯑꯗꯨꯒ ꯀ꯭ꯂꯥꯁ ꯆꯠꯂꯒ ꯀ꯭ꯂꯥꯁ ꯂꯣꯏꯔꯒ ꯆꯥꯛ ꯆꯥ ꯆꯥꯕ ꯂꯣꯏꯕꯗ ꯇꯧꯅꯤꯉꯥꯏ ꯈꯔ ꯂꯩꯔꯗꯤ ꯑꯗꯨꯝ ꯇꯧꯔꯅꯤ ꯑꯗꯨ ꯕꯣꯔ ꯉꯥꯏꯔꯅꯤ
ꯑꯣ
ꯇ ꯀꯦ ꯅ ꯐ
ꯍꯣꯏ ꯑꯗꯨ ꯑꯣꯏꯔꯗꯤ ꯌꯥꯏꯅꯦ
ꯈ꯭ꯋꯥꯏ ꯉꯁꯤꯕꯨꯗꯤ ꯌꯥꯝ ꯆꯤꯟꯕ ꯑꯣꯏꯗꯦꯔꯥ ꯍꯣꯔꯦꯟ ꯉꯔꯥꯡꯗꯤ ꯑꯩꯈꯣꯏꯁꯦ
ꯍꯣꯏ
ꯊꯕꯛ ꯂꯩꯌꯦꯕ ꯀꯩꯅꯣ ꯇꯧꯅꯤꯉꯥꯏꯒꯤ ꯑꯗꯨꯒꯤ ꯀꯨꯏꯅ ꯂꯩꯈꯔꯥꯕ ꯑꯗꯨꯒꯥ ꯑꯩꯈꯣꯏ ꯑꯣꯖꯥꯒꯤꯀꯣ ꯃꯈꯥꯗ ꯀꯦꯐꯦ ꯑꯃ ꯍꯥꯡꯉꯦꯕ
ꯃꯥꯏ ꯀꯦꯐꯦꯗꯨꯗ ꯑꯃꯨꯛ ꯀꯧꯕ ꯀꯧꯕꯒꯤ ꯆꯥꯛ ꯀꯩꯀꯥ ꯆꯥꯕ ꯑꯃꯥ ꯑꯃꯥ ꯇꯧꯕ
ꯑꯗꯨ ꯍꯜꯂꯛꯑꯒ ꯑꯃꯨꯛ ꯊꯕꯛ ꯑꯃꯨꯛ ꯇꯧꯔꯦ ꯃꯥ ꯑꯩ ꯉꯔꯥꯡꯗꯤ ꯏꯔꯨꯒ ꯏꯔꯨꯗ꯭ꯔꯦ ꯇꯟꯗꯅ ꯆꯤꯟꯃꯟ ꯁꯥꯒ ꯁꯥꯕ ꯇꯜꯂꯒ ꯑꯗꯨꯝ ꯇꯨꯝꯈ꯭ꯔꯦꯕ
ꯍꯣꯏ
ꯍꯩ ꯑꯥ ꯑꯗꯨꯕꯨ
ꯑꯗꯣ ꯋꯥꯁꯞ ꯈꯛ ꯇꯧꯋꯦꯗ ꯏꯔꯨꯗ꯭ꯔꯦꯕ ꯄꯨꯝ ꯈꯔ ꯋꯥꯁꯞ ꯇꯧ
ꯍꯣꯏ ꯁꯤꯗꯤ ꯑꯗꯨꯒꯥ ꯇꯧꯕꯥꯒꯤ ꯑꯩꯒꯤ ꯌꯨꯝ ꯃꯥꯅꯥꯛꯇ ꯃꯤ ꯈꯔ ꯂꯥꯛꯄꯒꯤ
ꯎꯝ
ꯑꯗꯣ ꯅꯪ
ꯑꯥ ꯁꯤ ꯀꯔꯤ ꯍꯥꯏꯕꯔꯣ ꯑꯥ
ꯑꯗꯣ ꯊꯥꯕꯛ ꯇꯧꯕꯁꯦ ꯅꯨꯡꯉꯥꯏꯕ꯭ꯔꯥ
ꯊꯥꯕꯛ ꯇꯣꯕꯁꯦ ꯊꯥꯕꯛ ꯊꯕꯛꯇꯣ ꯂꯩꯔꯗꯤ ꯃꯇꯝ ꯆꯠꯄꯁꯦ ꯈꯪꯍꯧꯗꯦꯕ
ꯑꯥ
ꯑꯗꯣ ꯊꯕꯛꯇꯣ ꯂꯩꯇ꯭ꯔꯗꯤ ꯑꯗꯨꯝ ꯐꯝꯃꯥꯒ ꯌꯥꯝ ꯕꯣꯔꯤꯡ ꯆꯨꯏ ꯀꯃꯥꯏꯅ ꯍꯥꯏꯗꯣꯏꯅꯣ
ꯊꯥꯕꯛ ꯂꯩꯇꯕ ꯃꯇꯝꯗꯨ
ꯍꯣꯏ
ꯉꯁꯥꯏꯗꯤ ꯏꯁꯇꯨꯗꯦꯟ ꯃꯌꯥꯝ ꯂꯩꯕꯒꯤꯀꯣ
ꯑꯥ
ꯀꯣꯛ ꯉꯥꯎꯕꯖꯥꯠꯅꯦ ꯃꯣꯏ ꯑꯦꯛꯖꯥꯝ ꯂꯩꯕ ꯃꯥꯜꯂꯦꯕ ꯑꯦꯛꯖꯥꯝ ꯂꯩꯕꯒꯤ ꯃꯣꯏ ꯑꯦꯛꯖꯥꯝ ꯊꯥꯕ ꯂꯥꯛꯑꯦ ꯁꯤꯗ ꯑꯦꯝ ꯕꯤ ꯕꯤ ꯑꯦꯁ ꯀꯤ ꯁꯥꯇ꯭ꯔꯥ ꯍꯣꯏꯗꯣ ꯑꯦꯝ ꯕꯤ ꯕꯤ ꯑꯦꯁ ꯔꯥ ꯀꯔꯤꯔꯥ ꯐꯥꯔꯃꯥꯁꯤꯔꯥ ꯒꯌ꯭ꯥꯟ ꯇꯥꯗꯦ ꯃꯣꯏ ꯐꯤꯔꯣꯜ ꯆꯞ ꯃꯥꯟꯅꯕꯒꯤ
ꯎꯝ
ꯃꯣꯏ ꯑꯦꯛꯖꯥꯝ ꯂꯩꯕꯒꯤ ꯃꯤ ꯌꯥꯝꯕꯒꯤ ꯌꯥꯝ ꯆꯤꯟꯂꯦꯕ
ꯑꯗꯣ ꯃꯤ ꯅꯪ ꯅꯪ ꯊꯥꯕꯛꯇꯣ ꯑꯗꯨꯗꯥ
ꯍꯣꯏ
ꯎꯝ ꯉꯥꯏꯈꯣꯀꯣ ꯑꯝꯇꯥ
ꯄꯨꯡ ꯀꯌꯥ ꯒꯨꯝꯕꯗꯥ ꯂꯣꯏꯒꯅꯤ
ꯄꯨꯡ ꯑꯅꯤ ꯃꯈꯥꯏꯗ ꯂꯣꯏꯔꯦꯍꯦ ꯉꯩꯍꯥꯛ ꯂꯩꯔꯗꯤ ꯁꯤ ꯂꯣꯏꯔꯗꯤ ꯂꯣꯏꯔꯦꯍꯦ ꯆꯠꯂꯅꯤ
ꯆꯠꯅꯤꯡꯕꯅ ꯂꯣꯏꯔꯦ
ꯑꯍꯣꯏ ꯆꯠꯀꯅꯤ ꯆꯠꯅꯕ ꯂꯩ
ꯎꯝ
ꯆꯠꯀꯗꯕꯅꯤꯀꯣ
ꯎꯝ
ꯆꯠꯇ꯭ꯔꯥꯗꯤ ꯌꯥꯗꯦꯕ ꯃꯤ ꯃꯥ ꯆꯠꯅꯤꯡ ꯆꯠꯀꯗꯕꯅꯤ ꯑꯗꯣ ꯊꯕꯛ ꯂꯣꯢꯔꯒ ꯑꯗꯨꯝ ꯆꯠꯒꯅꯤ ꯚꯣꯠ ꯂꯣꯏꯔꯒ ꯑꯗꯨꯝ ꯋꯥꯟꯂꯩꯇꯦꯕ ꯆꯨꯝꯕ꯭ꯔꯥ
ꯎꯝ
ꯎꯝ ꯆꯨꯝꯃꯤꯀꯣ
ꯆꯨꯝꯃꯦ ꯆꯨꯝꯃꯦ ꯌꯥꯝ ꯆꯨꯝꯃꯦ
ꯌꯥꯝ ꯆꯨꯝꯃꯦ ꯅꯨꯡꯉꯥꯏꯔꯦ
ꯎꯝ
ꯑꯗꯣ
ꯑꯗꯣ ꯀꯩ ꯇꯧꯔꯦ
ꯊꯥꯕꯛ ꯇꯧꯕꯗꯤ ꯃꯇꯝ ꯃꯤ ꯂꯩꯇ꯭ꯔꯦ ꯌꯥꯝ ꯋꯥꯏꯀꯣ ꯇꯔꯥ ꯕꯣꯔꯤꯡ ꯂꯩꯕ
ꯑꯗꯨꯅꯤ ꯎꯝ
ꯆꯨꯝꯕ꯭ꯔꯥ ꯑꯩ ꯍꯥꯏꯕꯁꯦ ꯆꯨꯝꯗ꯭ꯔꯕ꯭ꯔꯥ
ꯆꯨꯝꯃꯦ
ꯇꯣꯏꯕꯤ ꯑꯗꯨꯝ ꯍꯥꯏꯕꯅꯤꯗ ꯑꯩꯁꯨ
ꯅꯣꯡ ꯆꯨꯕꯁꯦ ꯇꯣꯛꯈ꯭ꯔꯥꯗꯤ ꯐꯥꯗꯣꯏꯅꯦ
ꯑ ꯅꯣꯡ ꯆꯨꯒꯤꯕ꯭ꯔꯣ ꯀꯔꯤ ꯅꯣꯡ ꯆꯨꯒꯤ
ꯇꯣꯛꯈ꯭ꯔꯗꯤ ꯐꯥꯅꯤ ꯍꯥꯏꯕ
ꯑꯣ ꯑꯣ
ꯇꯣꯛꯈ꯭ꯔꯥꯗꯤ ꯐꯥꯔꯅꯤ ꯍꯥꯏꯕꯅꯤꯗ ꯍ ꯍꯣꯏ
ꯑꯗꯣ ꯗꯣ ꯍꯥꯏꯔꯗꯤ ꯅꯪ ꯅꯪ ꯍꯧꯖꯤꯛꯀꯤ ꯅꯨꯡꯉꯥꯏꯕꯁꯦ ꯊꯕꯛ ꯂꯣꯏꯕ ꯈꯛꯇꯅꯦꯕꯀꯣ
ꯃꯥꯅꯦ ꯑꯁꯤ ꯂꯣꯏꯔꯗꯤ ꯈꯥꯔ ꯅꯨꯡꯉꯥꯏꯔ
ꯎꯝ ꯐꯖꯥ ꯅꯨꯡꯉꯥꯏꯅꯤꯕ ꯃꯥ ꯊꯕꯥꯛ ꯂꯣꯏꯔꯗꯤ
ꯎꯝ
ꯄꯨꯣꯏꯗꯅꯥ ꯀꯅꯤ ꯏ ꯐ
ꯍꯣꯏꯅꯦ ꯍꯣꯏꯅꯦ ꯑꯗꯣ ꯑꯩ ꯍꯥꯏꯕꯗꯤꯀꯣ ꯊꯕꯛ ꯇꯥꯕꯁꯦ ꯂꯣꯏꯔꯗꯤ